ꯍꯣꯏ ꯇꯑꯦ
ꯎꯝ
ꯑꯗꯨ ꯍꯒꯤ ꯕꯦꯛꯒ꯭ꯔꯥꯎꯟ ꯑꯃ ꯀꯜ ꯂꯥꯛ꯭ꯔꯤꯕ꯭ꯔꯥ
ꯑ ꯂꯥꯛꯇꯔꯦ ꯍꯧꯖꯤ ꯉꯁꯥꯏꯗꯤ ꯐꯖꯅ ꯇꯥꯕ ꯍꯧꯖꯤꯛꯇꯤ ꯌꯥꯝ ꯇꯥꯗꯅꯦ
ꯑꯣ ꯑꯣ ꯑꯩꯅ ꯑꯁꯤ ꯑꯩꯈꯣꯏꯒꯤ ꯃꯅꯤꯄꯨꯔꯤ ꯏꯁꯩꯗꯤ ꯑꯁꯤꯗ ꯊꯥꯔꯒ ꯂꯩꯕ
ꯑꯣ
ꯑꯗꯨꯒ ꯑꯩꯒꯤ ꯅꯦꯐꯤꯌꯨ ꯑꯃꯅ ꯁ꯭ꯀꯨꯜ ꯆꯠꯇꯦ ꯑꯗꯨ ꯃꯥꯁꯦ ꯑꯣꯛꯄ ꯀꯣ ꯃꯣꯔꯅꯤꯡꯗ
ꯎꯝ ꯎꯝ
ꯑꯣꯛ ꯑꯣꯛꯔꯒ ꯂꯩꯕꯒꯤ ꯃꯥꯒꯤ ꯃꯥꯅꯥ ꯄꯤ ꯆꯠꯇꯕ ꯑꯗꯨ ꯑꯩꯉꯣꯟꯗ ꯑꯗꯨꯝ ꯂꯩꯕ
ꯑꯣ ꯔꯤꯑꯦꯗ꯭ꯔꯦꯛꯁꯟ ꯇꯧꯕꯗꯤ ꯅꯠꯇꯦꯀꯣ
ꯗꯤꯍꯥꯏꯗ꯭ꯔꯦꯁꯟ ꯍꯥꯏꯕ꯭ꯔꯥ
ꯗꯤꯍꯥꯏꯗ꯭ꯔꯦꯁꯟ ꯇꯧꯕꯗꯤ ꯅꯠꯇꯦꯀꯣ ꯍꯥꯏꯕ ꯑꯉꯥꯡꯗꯣ
ꯍꯪꯗꯦꯅꯦ
ꯃꯔꯛ ꯃꯔꯛꯇ ꯃꯤ ꯑ ꯑꯉꯥꯡꯁꯤꯡ ꯗꯤꯍꯗ꯭ꯔꯦꯁꯟ ꯇꯧꯕ ꯀꯥꯟꯗ ꯑꯣꯕꯁꯨ ꯂꯩꯕꯅꯦ
ꯑꯣ ꯈꯪꯗꯦ ꯏꯁꯤꯡꯗꯤ ꯑꯗꯨꯝ ꯊꯥꯑꯦ ꯗꯨꯅꯨꯄꯥꯗꯤ
ꯑꯗꯨꯗꯤ ꯐꯨꯗ ꯐꯨꯗ ꯄꯣꯏꯖꯅꯤꯡꯒꯨꯝꯕꯁꯨ ꯌꯥꯕꯅꯦ ꯑꯉꯥꯡꯁꯤꯡꯁꯦ ꯑꯗꯨꯃꯥꯏꯟ
ꯑꯣ ꯑꯗꯨ ꯎꯝ ꯉꯁꯤꯗꯣ
ꯎꯝ
ꯑꯩ ꯃꯥꯒꯤ ꯏꯄꯥꯅ ꯑꯩꯒꯤ ꯑꯪꯀ ꯍꯥꯏꯕ ꯇꯥꯔꯦ ꯏꯆꯦꯒꯤ ꯑꯗꯨ ꯅꯨꯄꯥꯗꯣ ꯃꯥꯅ ꯑꯩꯒꯤꯗꯃꯛꯇ ꯀꯣꯀꯣꯅꯠ ꯑꯆꯧꯕ ꯄꯨꯔꯛꯑꯦ ꯑꯆꯧ ꯑꯆꯧꯕꯗꯣ ꯄꯨꯔꯛ ꯑꯩꯁꯦ ꯑ ꯊ꯭ꯔꯤ ꯍꯟꯗ꯭ꯔꯦꯗ ꯑꯦꯝ ꯑꯦꯜꯗꯒꯤ ꯍꯦꯟꯕ ꯀꯣ ꯀꯣꯛꯀꯣꯗ ꯆꯧꯕꯗꯣ ꯑꯩ ꯋꯥꯆꯦꯞ ꯁ꯭ꯇꯦꯇꯁꯗꯁꯨ ꯊꯥꯈ꯭ꯔꯕꯅꯦ ꯑꯗꯨ ꯆꯧ ꯃꯥꯟꯕꯒꯤ ꯑꯥ ꯑꯩꯈꯣꯏ ꯅꯣꯔꯃꯦꯜ ꯀꯣꯀꯣꯅꯠꯇꯒꯤ ꯊ꯭ꯔꯤ ꯇꯥꯏꯝꯁꯀꯨꯝꯕ ꯆꯧꯋꯦ
ꯑꯣ
ꯑꯁ ꯉꯥꯛꯈ꯭ꯔꯕꯅꯦ ꯑꯩꯁꯦ ꯑꯁꯤꯒꯨꯝꯕ ꯎꯗꯦ ꯍꯥꯏꯅꯀꯣ ꯑꯗꯨ ꯆꯧꯃꯥꯟꯕ ꯑꯩ ꯃꯍꯤꯗꯣ ꯊꯥꯛꯄ ꯃꯣꯔꯅꯤꯡ ꯍꯧꯒꯠꯄꯗ ꯑꯩꯒꯤ ꯑꯄꯥꯎꯅ ꯁꯦꯝꯕꯤꯕ ꯑꯗꯨ ꯊꯥꯔꯒ ꯑꯩ ꯊꯥꯛꯄ ꯉꯝ ꯗꯦꯅ ꯃꯥꯒꯤꯁꯨ ꯈꯔ ꯄꯤꯌꯦ ꯃꯥꯒꯤꯁꯨ ꯈꯔ ꯄꯤꯌꯦ ꯑꯗꯨꯒ ꯃꯥꯒꯤ ꯃꯅꯥ ꯑ ꯃꯥꯒꯤ ꯂꯩꯕꯗꯣ ꯃꯅꯨꯡꯗ ꯋꯥꯏꯠ ꯋꯥꯏꯠ ꯂꯩꯕꯗꯣ
ꯑꯝ
ꯂꯦꯁ ꯌꯥꯝ ꯂꯩꯕꯗꯨꯁꯨ ꯑꯩ ꯆꯥꯊꯣꯛꯑꯦ ꯑꯗꯨꯒ ꯃꯥꯒꯤꯁꯨ ꯈꯔ ꯄꯤꯑ ꯈꯖꯤꯛꯇꯪꯗꯤ ꯃꯥꯒꯤ ꯐꯤꯡꯒꯔꯒꯨꯝꯕꯁꯨ ꯁꯨꯔꯣꯏ ꯄꯤꯔꯒ ꯑꯗꯨ ꯆꯥꯔꯦ ꯆꯥꯕ ꯍꯦꯛ ꯂꯣꯏꯔꯒ ꯃꯥꯁꯦ ꯆꯥꯛ ꯆꯥꯔꯣꯏꯑꯕ ꯃꯥꯒꯤ ꯃꯃꯥꯅ ꯆꯥꯛꯄꯤꯕ ꯃꯥꯒꯤ ꯃꯃꯥꯅ ꯃꯇꯝ ꯁꯨꯔꯦ ꯑꯩ ꯆꯟꯅꯤꯡꯉꯥꯏ ꯅꯪ ꯁ꯭ꯀꯨꯜ ꯆꯠꯅꯤꯡꯉꯥꯏ ꯆꯥꯛ ꯆꯥꯥꯁꯦ ꯍꯥꯏꯅ ꯆꯥꯛ ꯈꯔ ꯄꯤꯕ ꯍꯦꯛ ꯆꯔꯒ ꯂꯣꯏꯅꯃꯛ ꯑꯣꯟꯊꯣꯛꯈ꯭ꯔꯕꯀꯣ
ꯑꯦ ꯑꯗꯨꯗꯤ ꯃꯥꯒꯤ ꯄꯨꯛꯁꯦ ꯊꯟꯃꯟꯕ ꯑꯣꯏꯔꯝꯅꯤꯌꯦ
ꯈꯪꯗꯦꯅꯦ ꯑꯗꯨ ꯅꯨꯄꯥ ꯑꯁꯤ ꯅꯨꯄꯥꯗꯣ ꯉꯔꯥꯡꯁꯨ ꯑ ꯑꯣꯛꯑꯦ ꯑꯗꯨꯒꯤ ꯉꯔꯥꯡꯁꯨ ꯐꯖꯅ ꯄꯤꯖꯗꯦ ꯑꯩꯈꯣꯏꯅ
ꯑꯣ
ꯑꯗꯨ ꯏꯚꯅꯤꯡꯗ ꯑꯃꯨꯛꯀ ꯃꯥꯒꯤ ꯄꯣꯇꯤ ꯇꯧꯕꯁꯦ ꯎꯝ ꯏꯁꯤꯡ ꯌꯥꯝ ꯊꯣꯛꯄ ꯖꯥꯗꯣ ꯋꯥꯇꯔꯤ ꯇꯧꯕ ꯖꯥꯗꯣ ꯌꯥꯝ ꯊꯣꯛꯑꯦ ꯑꯗꯨ ꯇꯨ ꯇꯥꯏꯝꯁ ꯇꯧꯔꯒ ꯃꯥꯁꯦ ꯐꯖꯅꯗꯤ ꯇꯨꯝꯕ ꯇꯨꯝꯕꯗꯗꯤ ꯗꯤꯁꯇꯔꯕꯦꯟꯁ ꯂꯩꯇꯦ ꯑꯃꯨꯀ ꯑ ꯑꯌꯨꯛꯇꯛꯇ ꯍꯒꯜꯂꯒ ꯍꯧꯖꯤꯛ ꯍꯧꯖꯤꯛꯇꯤ ꯑꯗꯨꯝ ꯐꯥꯔꯒ ꯂꯩꯗꯤ ꯂꯩꯕ ꯃꯥꯜꯂꯦ ꯑꯗꯨ ꯑꯣꯏꯔꯁꯨ ꯑꯣꯛꯄꯀꯣ ꯆꯥꯕ ꯌꯥꯗꯕꯅꯦ ꯁꯤ ꯑꯉꯥꯡꯁꯦ
ꯑꯣꯑꯥꯔꯦꯁꯀꯨꯝꯕ ꯁꯦꯝꯔꯒ ꯄꯤꯈ꯭ꯔꯣ ꯅꯠꯇ꯭ꯔꯗꯤ ꯑꯉꯥꯡꯗꯤ ꯑꯦꯛꯇꯤꯚ ꯑꯗꯨꯝ ꯇꯧꯕꯅꯦ ꯃꯣꯏ ꯅꯥꯔꯁꯨ
ꯑꯗꯣ ꯉꯝꯗ꯭ꯔꯦ ꯍꯥꯏꯕ ꯀꯥꯟꯗ ꯑꯗꯨꯝ ꯁꯗꯟꯂꯤꯀꯣ ꯃꯣꯏ ꯑꯗꯨ ꯃꯥꯏ ꯇꯨꯕ ꯃꯤꯁꯤꯡꯁꯨ ꯂꯩꯕꯅꯦ ꯑꯗꯨ ꯑꯣꯔꯦꯟꯁꯀꯨꯝꯕ ꯅꯠꯇ꯭ꯔꯗꯤ ꯅꯪꯒꯤ ꯀꯩꯅꯣ ꯖꯨꯁ ꯊꯥꯛꯄꯒꯤ ꯑꯣꯕꯅꯦ ꯍꯥꯏꯅꯤꯡꯉꯥꯏꯗꯤ ꯂꯩꯇꯦ ꯃꯥꯁꯦ ꯄ꯭ꯔꯤꯚꯌꯁ ꯁꯤꯝꯇꯣꯝ ꯂꯩꯈ꯭ꯔꯕꯅꯤꯅꯀꯣ ꯗꯥꯏꯔꯤꯌꯥꯒꯨꯝꯕ ꯇꯧꯕ꯭ꯔꯥ ꯅꯠꯇ꯭ꯔꯗꯤ ꯅꯣꯏꯒꯤꯁꯦ ꯗꯤ ꯁꯪꯒꯨꯝꯕ ꯇꯧꯕ꯭ꯔꯥ ꯑꯗꯨ ꯑꯣꯏꯔꯝꯅꯤ
ꯑꯣ ꯈꯪꯗꯔꯦꯅꯦ
ꯐꯖꯅ ꯏꯁꯤꯡꯗꯤ ꯄꯤꯍꯜꯂꯨ ꯃꯥ
ꯆꯥꯕ ꯌꯥꯗ꯭ꯔꯗꯤ ꯏꯁꯤꯡ ꯃꯔꯛ ꯃꯔꯥꯛꯇ ꯑꯗꯨꯝ ꯄꯤꯌꯣ ꯅꯠꯇ꯭ꯔꯗꯤ ꯑꯩꯈꯣꯏꯒꯤ ꯍꯩꯃꯥꯡ ꯈꯪꯕ꯭ꯔꯥ ꯍꯩꯃꯥꯡ
ꯍꯦꯃꯥꯡꯗꯣ ꯀꯩꯔꯀꯣ
ꯍꯦꯃꯪ ꯀꯃꯦꯜ
ꯑꯍꯣꯏ
ꯑꯗꯨꯁꯨ ꯐꯩꯌꯦ
ꯁꯖꯜꯁꯦ
ꯑꯗꯨꯁꯨ ꯊꯨꯝꯒ ꯈꯔ ꯍꯥꯞꯔꯒ ꯑꯉꯥꯡꯁꯤꯡꯗꯤ ꯁꯤꯦꯟꯃꯟꯅꯗꯤ ꯊꯛꯅꯤꯡꯗꯕꯅꯦꯕꯀꯣ ꯑꯗꯨ ꯍꯥꯏꯔꯒ ꯄꯤꯌꯣ
ꯑꯗꯨꯗꯤ ꯑꯩꯉꯣꯟꯗꯗꯤ ꯂꯩꯇꯦ ꯃꯥꯃꯒꯤ ꯃꯃꯥꯡꯉꯣꯟꯗ ꯂꯩꯕ꯭ꯔꯥ
ꯑꯁ ꯑꯗꯨꯁꯨ ꯐꯕꯅꯦ ꯑꯩꯅ ꯑꯩꯒꯤ ꯅꯨꯄꯥꯅ ꯍꯥꯏꯌꯦ ꯀꯝꯃꯌ ꯍꯥꯏꯕꯗꯣ ꯎ ꯃꯣꯏꯅ ꯍꯥꯏꯕꯗꯣ ꯑꯗꯨ ꯀꯥꯎꯅꯤꯡꯉꯥꯏ ꯂꯩꯕꯒꯤꯅꯦ ꯗꯤ ꯃꯣꯏꯗꯤ ꯂꯣꯏꯅꯃꯛ ꯐꯕ ꯇꯤ ꯅꯥꯕ ꯀꯥꯟꯗ ꯀꯣ ꯃꯐꯝ ꯃꯔꯥꯡ ꯈꯪꯗ꯭ꯔꯦ ꯍꯥꯏꯕ ꯀꯥꯟꯗ ꯑꯗꯨ ꯑꯗꯨꯝ ꯄꯤꯔꯗꯤ ꯑꯗꯨꯝ ꯐꯕ ꯑꯗꯨꯒꯤ ꯀꯝꯃ ꯀꯧꯕꯂꯩꯍꯥꯏꯌꯦ ꯃꯥꯁꯦ ꯌꯥꯝ ꯁꯤꯡꯉꯦ ꯍꯥꯏꯅꯀꯣ ꯎꯝ ꯋꯥꯏꯁ ꯃꯦꯟ ꯒꯤ ꯇꯥꯏꯞꯇ ꯂꯩꯗꯅ
ꯎꯝ ꯎꯝ
ꯀꯨꯧꯋꯦ ꯍꯦꯌꯦ
ꯑꯁ ꯑꯩꯗꯤ ꯉꯁꯤ ꯉꯛꯇ ꯈꯪꯉꯤꯅꯦ
ꯑꯗꯨꯒꯤ ꯑꯩꯗꯤ ꯀꯤꯁꯨ ꯀꯤꯗ꯭ꯔꯕꯅꯦ ꯑꯗꯨ ꯄꯤꯕ ꯄꯤꯅꯤꯡꯉꯥꯏꯗꯣ ꯑꯉꯥꯡꯂꯣꯗ ꯈꯔ ꯈꯔ ꯑꯗꯨꯝ ꯄꯤꯅꯤꯡꯉꯥꯏ ꯇꯧꯕꯅꯦ ꯑꯩꯗꯤ
ꯑꯣ ꯂꯩꯕ꯭ꯔꯥ ꯂꯩꯇꯕ꯭ꯔꯗꯤ ꯈꯪꯗꯦ ꯂꯩꯕꯗꯤ ꯈꯔ ꯄꯤꯕꯤꯒꯦ
ꯎꯝ
ꯑꯩꯁꯨ ꯄꯨꯔꯑꯒꯗꯤ ꯌꯥꯎ ꯐꯥꯒꯗꯕ ꯑꯗꯨ ꯑꯩꯈꯣꯏꯅꯗꯤꯀꯣ ꯑꯩꯈꯣꯏ ꯌꯨꯝ ꯑ ꯑꯩꯈꯣꯏ ꯈꯨꯟ ꯈꯣꯏꯅ ꯑꯩꯈꯣꯏ ꯈꯨꯟ ꯈꯣꯏꯅꯗꯤ ꯑꯗꯨ ꯀꯃꯦꯜꯗꯣ
ꯎꯝ
ꯃꯁꯔꯨꯝꯒꯨꯝꯕ ꯆꯥꯕ ꯌꯦꯟꯁꯥꯡꯗ ꯂꯣ ꯅꯃ ꯑ ꯍꯥꯄꯦ ꯍꯥꯏꯩꯌꯦ ꯍꯥꯞꯄ꯭ꯔꯗꯤꯅꯦ ꯑꯩꯈꯣꯏ ꯄꯣꯏꯖꯅꯤꯡꯗꯣ ꯃꯥꯡꯉꯦ ꯍꯥꯏꯕ
ꯎꯝ ꯑꯗꯨ ꯇꯧꯕꯅꯦ ꯑꯁꯤꯟꯕ ꯁꯤꯟꯕꯁꯤꯡꯗꯣ
ꯎꯝ ꯑ ꯍꯣꯏ
ꯑꯗꯨꯅ ꯐꯕꯅꯦ
ꯑꯗꯨ ꯎꯝ ꯊꯣꯡꯕ ꯈꯨꯗꯤꯡ ꯍꯥꯞꯄꯅꯦ ꯑꯗꯨꯗꯣ ꯑꯩꯁꯨ ꯑꯁꯤ ꯂꯩ ꯂꯩꯠꯇꯕ ꯌꯥꯗꯦ ꯍꯥꯏꯅ ꯆꯦꯟꯅꯥꯏꯗ ꯅꯧꯄ ꯅꯨꯄ ꯨꯄ꯫ꯉꯣꯟꯗ ꯑꯩꯒꯤ ꯅꯨꯄꯥꯉꯣꯟꯗꯗꯤ ꯄꯤꯈ꯭ꯔꯕꯅꯦ ꯑꯗꯣ ꯑꯁꯤꯗꯗꯤ ꯑꯩꯗꯤ ꯄꯨꯔꯛꯇꯦ ꯍ
ꯂꯩꯒꯗꯕꯅꯦ ꯁꯒꯗ ꯃꯥꯁꯨ ꯀꯣ
ꯍꯣꯏ ꯍꯣꯏ ꯎꯝ ꯏꯆꯦ ꯌꯥꯝ ꯌꯧꯅꯔ ꯂꯩꯕꯅꯦ ꯑꯗꯨ ꯃꯥꯒꯤ ꯕꯖꯥꯔꯗ ꯂꯧꯔꯒ ꯑꯩ ꯆꯠꯄ ꯌꯥꯕꯅꯦ ꯑꯩ ꯀꯧꯈ꯭ꯔꯕꯅꯦ
ꯑꯩꯈꯣꯏ ꯇꯃꯦꯡꯂꯣꯡꯗꯁꯨ ꯑꯗꯨꯝ ꯂꯩꯗ ꯍꯥꯏꯗꯤ ꯇꯃꯦꯡꯂꯣꯡꯗꯁꯨ ꯎꯝ ꯀꯧꯇꯥ ꯑꯗꯨ ꯀꯧꯇꯥꯒꯨꯝꯕ ꯑꯗꯨꯒꯨꯝꯕꯗ ꯌꯣꯟꯕꯅꯦ
ꯑꯣ ꯑꯗꯨꯁꯨ ꯐꯥꯔꯃꯤꯡꯒꯨꯝꯕ ꯇꯧꯕ ꯌꯥꯏꯀꯣ ꯑꯣ ꯑꯣꯗ ꯆꯠꯂꯒ ꯄꯨꯔꯒ ꯊꯤꯔꯒ ꯂꯩꯕꯗꯣ ꯃꯤꯌꯥꯝꯅ ꯂꯧꯔꯒ ꯂꯩꯕꯗꯤ ꯑꯩꯈꯣꯏꯗꯤ ꯑꯗꯨꯝ ꯌꯥꯝ ꯁꯦꯠꯄꯤꯅꯤ ꯐꯥꯔꯃꯤꯡꯒꯨꯝ ꯑꯃ ꯂꯩꯔꯗꯤ
ꯑꯁ ꯑꯩꯒꯤ ꯏꯆꯥ ꯅꯨꯄꯥꯁꯦ ꯃꯥꯒꯤ ꯑꯉꯥꯡ ꯎꯝ ꯃꯅꯥꯎ ꯅꯨꯄꯤ ꯂꯥꯛꯈ꯭ꯔ ꯄꯩꯒꯤ ꯌꯥꯝ ꯍꯔꯥꯎꯕꯗꯣ
ꯑꯣ ꯑꯗꯨ ꯂꯥꯛꯈ꯭ꯔꯕ꯭ꯔꯥ ꯑꯩꯈꯣꯏꯒꯤ ꯅꯨꯄꯤ ꯂꯥꯛꯈ꯭ꯔꯕ꯭ꯔꯥ
ꯑꯃ ꯎꯝ ꯂꯥꯛꯈ꯭ꯔꯦ ꯂꯥꯛꯄꯒꯤ ꯃꯥ ꯃꯅꯥꯎ ꯅꯨꯨꯄꯤ ꯎꯔꯀ ꯌꯦ ꯌꯥꯝ ꯍꯔꯥꯎꯕ ꯃꯥꯁꯦ
ꯑ ꯏ ꯌꯥꯝ ꯍꯔꯔ
ꯇꯨꯝꯊꯣꯛꯈ꯭ꯔꯦ ꯑꯗꯨꯁꯨ ꯇꯨꯝꯈ꯭ꯔꯦ ꯃꯥ ꯑꯗꯨꯝ ꯀꯧꯕꯅꯦ ꯑꯉꯥꯡꯕꯣꯀꯣ ꯑꯗꯨꯝ ꯀꯧꯔꯛꯀꯅꯤ ꯃꯥꯗꯤ
ꯑꯥ
ꯅꯨꯃꯤꯗꯥꯡꯒꯨꯝꯕ ꯃꯀꯣꯟ ꯇꯥꯔꯗꯤꯀꯣ ꯇꯤꯟꯇꯦꯟ ꯇꯦꯟ ꯇꯦꯟ ꯍꯥꯏꯅ ꯀꯧꯒꯅꯤ ꯃꯥꯗꯤ ꯃꯃꯥꯒꯤ ꯃꯀꯣꯟ ꯇꯥꯕ ꯐꯥꯎ ꯇꯤꯟ ꯇꯤꯟ ꯇꯤꯟ ꯇꯤꯟ ꯀꯧꯔꯒ ꯂꯣꯏꯕꯅꯦ ꯃꯥꯗꯤ
ꯌꯥꯝ ꯅꯨꯡꯁꯤꯕ ꯃꯥꯜꯂꯦ
ꯎꯝ ꯑꯩꯅ ꯍꯥꯏꯕꯗꯣ ꯇꯧꯗꯕꯤꯒꯤ ꯃꯥꯒꯤꯁꯦ ꯍꯧꯖꯤꯛ ꯑꯩ ꯂꯣꯏ ꯆꯦꯛ ꯇꯧꯔꯦ ꯃꯥꯒꯤꯁꯦ ꯖꯣꯏꯅꯤꯡ ꯇꯧꯔꯒ ꯑꯗꯨꯝ ꯀꯣꯏꯔꯒ ꯂꯩꯕ
ꯑꯣ
ꯑꯩ ꯍꯦꯛ ꯇꯧꯔꯒ ꯂꯣꯏꯏ ꯌꯥꯔꯦ
ꯑꯣ ꯑꯣ ꯑ
ꯁꯣꯅꯤꯡꯅꯤꯡꯕ ꯍ
ꯐꯖꯥꯅ ꯍꯥꯏꯕ ꯈꯨꯗꯤꯡꯃꯛ ꯃꯥꯕꯨ ꯍꯥꯏꯍꯟꯈ꯭ꯔꯣ ꯉꯁꯤ
ꯑ
ꯄ꯭ꯔꯣꯕ꯭ꯂꯦꯝꯒꯨꯝꯕ ꯁꯣꯜꯕ ꯇꯧꯅꯤꯡꯉ ꯑꯁ ꯑꯁꯤꯒꯨꯝꯕꯗꯣ ꯑꯁ ꯅꯪꯕꯨꯗꯤ ꯍꯥꯏ ꯌꯥꯝ ꯅꯨꯡꯉꯥꯏꯌꯦꯀꯣ ꯃꯤꯕꯨꯗꯤ ꯑꯁ ꯍꯥꯏ ꯍꯥꯏꯕ ꯅꯨꯡꯉꯥꯏꯇꯦ ꯏꯆꯦ ꯑꯩꯈꯣꯏꯕꯨꯗꯤ ꯀꯔꯤ ꯇꯧꯕ꯭ꯔꯥ ꯚꯤꯗꯤꯑꯣ ꯀꯣꯜ ꯇꯧꯔꯒ ꯐꯣꯟ ꯑꯃꯗ ꯚꯤꯗꯤꯑꯣ ꯀꯣꯜ ꯇꯧꯔꯒ ꯃꯣꯏꯒꯤ ꯐꯣꯟ ꯌꯦꯡꯉꯒ ꯇꯧꯍꯟꯕꯅꯦ ꯑꯩꯅ
ꯑꯣ ꯍꯣꯏ ꯃꯤ ꯈꯔꯗꯗꯣ ꯃꯥꯥꯏ ꯇꯣꯝꯅꯦ ꯄꯥꯏꯕ ꯑꯗꯨꯝ ꯄꯥꯏꯕ ꯁꯤꯁꯇꯦꯝ ꯄꯥꯏꯕ ꯍꯥꯏꯕ ꯃꯤ ꯃꯤꯁꯨ ꯂꯩꯕ ꯍꯥꯏ ꯇꯕꯁꯨ ꯂꯩꯕ
ꯑꯁ ꯑꯩ ꯑꯁꯤꯒꯤꯗꯃꯛ ꯀꯌꯥꯃ ꯇꯧꯕ꯭ꯔꯥ ꯅꯣꯏ ꯈꯪꯗꯦ ꯏꯆꯦ ꯂꯣꯏꯅ ꯃꯥꯕꯨ ꯄꯤꯍꯟꯕꯗꯣ ꯊ ꯊꯥ ꯊꯥ ꯅꯠꯇꯦ ꯚꯤꯗꯤꯑꯣ ꯀꯣꯜ ꯇꯧꯔꯒ ꯑꯁꯤꯗ ꯀ꯭ꯂꯤꯛ ꯇꯧ ꯁꯤꯗ ꯀ꯭ꯂꯤꯛ ꯇꯧꯑꯣ ꯃꯣꯏꯒꯤ ꯍꯥꯞꯅꯤꯡꯉꯥꯏꯁꯨ ꯁꯤꯗ ꯇꯧꯑꯣ ꯇꯧꯑꯣ ꯑꯗꯨꯝ ꯍꯥꯏꯕ ꯏꯆꯤ ꯏꯆꯦ ꯈꯣꯏ ꯑꯗꯨꯒ ꯑꯩꯒꯤ ꯀꯥꯖꯤꯟ ꯈꯣꯏꯁꯨꯅꯦ ꯀꯥꯖꯤꯟ ꯈꯣꯏ ꯅꯨꯄꯤ ꯈꯣꯏꯀꯣ
ꯎꯝ
ꯇꯧꯍꯟꯕꯒꯦ ꯅ ꯅꯣꯏꯁꯦ ꯑꯩꯅ ꯊꯕꯥꯛ ꯇꯥꯎ ꯇꯧꯔꯒ ꯅꯣꯏꯒꯤ ꯄꯩꯁꯥ ꯂꯥꯛꯀꯅꯤ ꯑꯗꯨ ꯊꯦꯡꯀ꯭ꯌꯨꯁꯨ ꯍꯥꯏꯗ꯭ꯔꯦ ꯍꯥꯏꯕ ꯑꯩ ꯉꯔꯥꯡ ꯁꯥꯎꯃꯅꯕꯥꯒꯤ ꯃꯥꯃꯁꯦ ꯑꯁ ꯇꯧꯕ ꯍꯩꯇꯕꯀꯣ ꯑꯗꯨ ꯀꯟꯇꯤꯅ꯭ꯌꯨ ꯂꯥꯛꯄ ꯃꯇꯝꯗꯨꯁꯨ ꯇꯧꯕ ꯍꯥꯏꯇꯕ ꯑꯩꯒꯤ ꯆꯠꯇ꯭ꯔꯦ ꯑꯩꯒꯤ ꯆꯠꯇ꯭ꯔꯦ ꯍꯥꯏꯕꯀꯣ
ꯑꯗꯨ ꯅꯍꯥꯟꯁꯨꯅꯦ ꯉꯔꯥꯡꯅꯦ ꯑꯩꯅ ꯁꯥꯎꯔꯤꯁꯦ ꯃꯥꯒꯤꯞ ꯐꯣꯟ ꯑꯥ ꯃꯥꯒꯤ ꯄꯤ ꯑꯦꯟ ꯕꯤ ꯍꯥꯏꯕ ꯇꯥꯔꯦ ꯑꯗꯨ ꯑꯦꯀꯥꯎꯟꯗ ꯄꯩꯁꯥ ꯑ ꯇꯔꯥꯒ ꯇꯔꯥ ꯍꯦꯟꯅ ꯂꯩꯕ ꯑꯗꯨ ꯇꯔꯥ ꯇꯔꯥꯒ ꯊꯥꯔꯇꯤꯟꯒꯨꯝꯕ ꯂꯩꯕ ꯑꯗꯨ ꯃꯥꯅꯗꯤ ꯐꯤꯐꯇꯤꯟꯅꯤ ꯍꯥꯏꯅ ꯐꯤꯞꯇꯤꯟ ꯊꯥꯕ ꯃꯗ ꯑꯗꯨꯒ ꯁꯐꯤꯁꯟ ꯑꯃꯥꯎꯟ ꯏꯟꯁꯐꯤꯁꯟ ꯑꯃꯥꯎꯟ ꯊꯣꯛꯄ ꯀꯥꯟꯗ ꯑꯩꯒꯤ ꯕꯦꯡꯀ ꯆꯠꯇ꯭ꯔ ꯁꯇ꯭ꯔ ꯑꯩꯉꯣꯟꯗ ꯀꯣꯜ ꯇꯧꯔꯛꯄꯀꯣ ꯑꯗꯨꯒ ꯑꯩꯅ ꯍꯧꯖꯤꯛ ꯍꯧꯖꯤꯛ ꯚꯤꯗꯤꯑꯣ ꯀꯣꯜ ꯇꯧ ꯍꯥꯏꯔꯒ ꯃꯤ ꯑꯃꯒꯤ ꯃꯥ ꯐꯣꯟꯗ ꯚꯤꯗꯤꯑꯣ ꯀꯣꯜ ꯇꯧꯋꯦ ꯃꯥꯒꯤ ꯐꯣꯟ ꯌꯦꯡꯉꯒ ꯏꯟꯁꯞ ꯑꯦꯐꯁꯤꯟ ꯑꯃꯥꯎꯟ ꯍꯥꯏꯅꯔꯕ ꯑꯦ ꯈꯜꯂꯣ ꯅꯪꯒꯤ ꯕꯦꯂꯦꯟꯁ ꯂꯩꯇꯦ ꯁꯤꯗ ꯍꯥꯏꯔꯒ ꯑꯁ ꯑꯩꯗꯤ ꯆꯠꯇꯕ꯭ꯔꯥ ꯍꯥꯏꯅꯥꯅꯀꯣ ꯌꯥꯝ ꯄꯥꯈꯠꯈ꯭ꯔꯕ ꯑꯗꯨꯒꯨꯝꯕ ꯅ ꯉꯛꯇꯅꯤ ꯑꯩꯒꯤ ꯀꯖꯤꯟꯁꯤꯡꯅꯤ ꯑꯩꯗꯤ ꯑꯗꯨꯝ ꯇꯧꯔ ꯂꯩꯅꯤ ꯎꯝ
ꯑꯗꯨ ꯑꯗꯨꯒꯨꯝꯕꯁꯨ ꯃꯤ ꯂꯩꯕꯅꯤ
ꯌꯥꯝꯃꯥꯟꯕꯒꯤ ꯑꯁ ꯀꯣꯛ ꯁꯥꯕꯅꯦ ꯅꯪꯒ ꯑꯁ ꯁꯤ ꯅꯨꯄꯤꯗꯣ ꯑꯁ ꯋꯥ ꯍꯦꯛ ꯍꯥꯏꯔꯒ ꯌꯥꯕꯗꯣ ꯑꯩꯒꯤ ꯐ꯭ꯔꯦꯟꯁꯤꯡꯁꯨ ꯒ꯭ꯔꯦꯖꯨꯋꯦꯠ ꯇꯧꯕ ꯂꯣꯏꯅꯃꯛꯁꯤꯡꯁꯨ ꯀꯣ ꯏꯁꯇꯦꯞ ꯕꯥꯏ ꯏꯁꯇꯦꯞ ꯑꯩꯈꯣꯏꯅ ꯇꯝꯃꯦꯕ ꯑꯗꯨꯒꯨꯝꯕ ꯌꯥꯝ ꯂꯩꯕꯅꯤ
ꯀꯨꯝꯕꯗꯤ ꯍꯩꯒꯦꯔꯥ ꯍꯥꯏꯔꯥ ꯑꯗꯨꯝ ꯇ꯭ꯔꯥꯏ ꯇꯧꯔꯒ ꯂꯩꯕꯒꯤꯅꯦ ꯑꯩꯈꯣꯏ
ꯑꯩꯈꯣꯏ ꯍꯦꯛ ꯎꯔꯒ ꯑꯗꯨꯝ ꯈꯪꯕꯅꯤꯅ
ꯎꯝ
ꯀꯤꯃꯟꯕꯒꯤꯔ ꯈꯔ ꯋꯥꯕꯒꯤꯅꯦ
ꯎꯝ
ꯋꯥꯠꯄꯒꯤꯅꯦ
ꯑꯩ ꯏꯆꯥ ꯅꯨꯨꯄꯥꯁꯤ ꯍꯔꯥꯎꯕꯅ ꯂꯣꯏꯔꯦ ꯍꯧꯖꯤꯀꯤ ꯃꯈꯣꯡ ꯅꯥꯏ ꯍꯥꯏꯕꯁꯨ ꯀꯧꯈ꯭ꯔꯕ ꯃꯥꯜꯂꯦ
ꯂꯩꯔꯁꯤ ꯀꯣꯜ ꯂꯣꯏꯔꯗꯤꯀꯣ
ꯍꯣꯏ
ꯑ ꯏꯚꯤꯅꯤꯡꯒꯨꯝꯕ ꯃꯥ ꯆꯠꯈ꯭ꯔꯕ ꯀꯥꯟꯗ ꯇꯨꯝꯗ꯭ꯔꯤꯉꯥꯏꯒꯨꯝꯕꯗ ꯑꯃ ꯇꯧꯔꯒ ꯂꯣꯏꯔ
ꯎꯝ ꯑꯗꯨꯁꯨꯨ ꯌꯥꯏ
ꯎꯝ ꯑꯩꯁꯨ ꯑꯉꯥꯡ ꯃꯆꯥꯕꯨ ꯂꯧꯔꯒ ꯂꯩꯅꯤꯁꯤ ꯁꯤꯗꯤ ꯈꯔ ꯌꯦꯡꯁꯤꯟꯗ꯭ꯔꯗꯤ ꯌꯥꯗꯦ ꯃꯥꯁꯦ
ꯅꯪꯗꯤ ꯐ꯭ꯔꯤꯗ ꯂꯩꯒꯅꯤ ꯑꯗꯨꯁꯨ ꯀꯣ
ꯍꯣꯏ ꯐ꯭ꯔꯤꯗ ꯂꯩꯒꯅꯤ ꯅꯣꯏꯅ ꯍꯥꯏꯅꯤꯡꯅꯤꯡꯕ ꯃꯇꯝꯗ ꯍꯥꯏꯔꯛꯑꯣ ꯀꯣ ꯇꯧꯔꯛꯑꯣ ꯎꯝ ꯑꯉꯥꯡꯒ ꯑꯩꯗꯤ ꯑꯗꯨꯝ ꯂꯩꯒꯅꯤ
ꯎꯝ ꯃꯥꯒꯤ ꯂꯤꯇ꯭ꯔꯤ ꯂꯥꯛꯇ꯭ꯔꯤꯉꯩꯗ ꯃꯥꯒꯤ ꯊꯕꯛ ꯇꯧꯗ꯭ꯔꯗꯤ ꯌꯥꯔꯣꯏ
ꯍꯣꯏ ꯍꯣꯏ ꯃꯥꯕꯨ ꯊꯕꯛ ꯐꯖꯅ ꯇꯧꯍꯟꯕꯤꯌꯣ ꯉꯁꯤ ꯎꯝ ꯃꯥꯁꯨ ꯂꯣꯏꯔꯒ ꯇꯨꯃꯤꯟꯅ ꯂꯩꯕ ꯃꯥꯜꯂꯦꯀꯣ ꯑꯗ ꯇꯗꯤ ꯃꯕꯗ ꯃꯤ ꯑꯇꯣꯞꯄ ꯍꯥꯏꯔꯗꯤ ꯅꯪꯒꯤ ꯃꯤꯡ ꯀꯧꯔꯒ ꯀꯔꯤ ꯀꯔꯤꯅꯣ ꯍꯥꯏꯔꯒ ꯂꯩꯔꯤꯅꯤ
ꯎꯝ
ꯐꯔꯦꯗꯨꯤꯗꯤ ꯀꯣ